ꯅꯨꯡꯉꯥꯏꯔꯤꯕ꯭ꯔꯣ ꯑꯕꯦꯝꯃ
ꯅꯨꯡꯉꯥꯏꯔꯤꯌꯦ ꯅꯪꯗꯤ
ꯁꯨ ꯅꯨꯡꯉꯥꯢꯔꯤꯌꯦ
ꯀ꯭ꯔꯤ ꯀ꯭ꯔꯤ ꯇꯧꯔꯒ ꯂꯩꯕ꯭ꯔꯣ ꯉꯁꯤꯗꯤ
ꯍꯦꯍꯦ ꯑꯗꯨꯝ ꯊꯕꯥꯛ ꯂꯩꯇꯕꯅꯤꯅ ꯑꯩꯈꯣꯏꯗꯤ ꯍꯤꯍꯤ
ꯎꯝ ꯈꯔ ꯅꯛꯑꯗꯤ ꯐꯒꯗꯕ ꯑꯩꯀꯣꯏꯁꯨ
ꯍꯣꯏꯅꯦ ꯅꯣꯏꯁꯦ ꯈꯔ ꯂꯥꯞꯄꯤꯅꯦ
ꯂꯥꯞꯃꯟꯂꯦ ꯑꯩꯈꯣꯏꯒꯤꯁꯦ ꯑꯗꯨꯒꯤꯅꯦ
ꯎꯝ ꯅꯍꯥꯟ ꯅꯣꯏꯅ ꯑꯩꯈꯣꯏ ꯌꯨꯝꯗ ꯂꯥꯛꯔꯒ ꯆꯠꯈ꯭ꯔꯕꯗꯣ ꯑꯣ ꯑꯗꯨꯝ ꯅꯨꯃꯤꯠ ꯀꯌꯥꯒꯨꯝꯕ ꯑꯣ ꯅꯨꯃꯤꯠ ꯍꯥꯏꯅꯦ ꯃꯤꯅꯤꯠ ꯀꯌꯥꯒꯨꯝꯕ ꯆꯪꯕ꯭ꯔꯥ ꯂꯝꯕꯤꯗꯣ ꯌꯣ
ꯈꯪꯗꯦꯗ ꯒꯥꯔꯤ ꯃꯆꯥꯗ ꯆꯠꯄꯅꯤꯅ ꯑꯗꯨꯒ ꯑꯩꯈꯣꯏꯁꯨ ꯕꯖꯥꯔꯣꯝꯗꯁꯨ ꯆꯠꯇꯦ ꯑꯗꯨꯒꯤ ꯌꯥꯝ ꯌꯥꯝ ꯊꯨꯅ ꯂꯥꯛꯑꯦꯗ ꯃꯤꯅꯤꯠ ꯇꯔꯥꯒꯨꯝꯕ ꯈꯪꯗꯦ ꯅꯪ ꯇꯦꯛꯁ ꯇꯧꯔꯛꯄꯗꯣ ꯍꯣꯏ ꯌꯥꯎꯕꯗꯣ ꯀꯨꯏꯈ꯭ꯔꯦꯕ ꯑꯗꯣ
ꯑꯣ ꯑꯣ ꯌꯥꯝ ꯐꯩꯅꯦ
ꯃꯤꯅꯠ ꯇꯔꯥ ꯇꯔꯥꯃꯉꯥꯒꯨꯝꯕꯗꯤꯄ ꯆꯠ ꯇꯔꯥ ꯃꯉꯥ ꯁꯨꯔꯣꯏꯗ ꯌꯥꯝ ꯊꯨꯅ ꯂꯥꯛꯏꯅ ꯒꯥꯔꯤ ꯃꯆꯥꯅꯤ ꯑꯗꯨꯒ ꯑꯩꯈꯣꯏꯗꯣ ꯑꯁꯤ ꯔꯣꯝꯗꯒꯤ ꯆꯠꯂꯤꯦ ꯑꯗꯨꯝ ꯈꯔ ꯁꯣꯔꯠ ꯀꯥꯠ ꯑꯣꯏꯕ ꯕꯖꯥꯔ ꯔꯣꯝ ꯈꯔ ꯂꯥꯞꯄꯦ
ꯑꯁ ꯑꯈꯣꯏ ꯒꯥꯔꯤ ꯂꯩꯔꯗꯤ ꯌꯥꯝ ꯅꯨꯡꯉꯥꯏꯒꯅꯤꯀꯣ
ꯑꯗꯨꯅꯦ ꯀꯣꯏꯊꯣꯛ ꯀꯣꯏꯁꯤꯟ ꯆꯠꯊꯣꯛ ꯆꯠꯁꯤ ꯅꯨꯡꯉꯥꯏ
ꯎꯝ ꯒꯥꯔꯤ ꯂꯩꯇꯕꯒꯤ ꯑꯁ
ꯅꯊꯥꯟꯇ ꯂꯩꯕ꯭ꯔꯥꯅꯦ ꯍꯧꯖꯤꯛꯇꯤ
ꯑꯥ ꯍꯣꯏ ꯑꯉꯥꯡꯁꯤꯡꯗꯤ ꯑꯗꯨꯝ ꯁꯥꯟꯅꯔꯒ ꯂꯩꯌꯦ ꯃꯣꯏꯒꯤ ꯌꯨꯝꯗ
ꯑꯣ
ꯉꯁꯤꯗꯤ ꯃꯥꯒꯤ ꯃꯃꯥ ꯂꯩꯕꯅꯤꯅ ꯃꯃꯥꯉꯣꯟꯗ ꯑꯗꯨꯝ ꯂꯩꯗ
ꯑꯣ
ꯑꯗꯨꯒ ꯅꯣꯏ ꯊꯣꯛꯄ ꯃꯇꯝꯗ ꯑꯩꯒꯤ ꯅꯦꯐꯤꯌꯨꯃ ꯆꯨꯟ ꯂꯩꯕꯗꯣ
ꯑꯥ
ꯃꯥꯁꯨ ꯃꯥ ꯂꯩꯑꯦ ꯃꯥ ꯀꯛꯑꯦ ꯃꯥꯕꯨꯁꯨ ꯑꯩꯅ ꯑꯁꯤ ꯄꯥꯏꯌꯣ ꯍꯥꯏꯔꯒ ꯃꯥꯁꯨ ꯑꯗꯨꯝ ꯋꯥꯔꯤ ꯁꯥꯟꯅꯕꯅꯦ ꯃꯥꯒ ꯑꯈꯣꯏꯁꯨꯀꯣ
ꯎꯝ ꯈꯣꯏꯁꯨ ꯀꯣꯜ ꯇꯧꯔꯛꯄ ꯌꯥꯏꯅ ꯑꯗꯨꯗꯤ
ꯑꯥ ꯍꯣꯏ ꯇꯧꯔꯄꯩ ꯌꯥꯏ ꯍꯣꯏ
ꯅꯪꯁꯨꯨ ꯃꯤ ꯈꯪꯅꯗꯕꯁꯤꯡꯗꯣ ꯑꯗꯨꯝ ꯀꯣꯜ ꯇꯧꯔꯛꯄ꯭ꯔꯥ
ꯍꯣꯏ ꯃꯣꯏꯅꯁꯨ ꯀꯣꯜ ꯇꯧꯔꯑꯦ ꯑꯩꯅ ꯀꯣ ꯍꯥꯏꯔꯅꯤ ꯍꯧꯖꯤꯛꯁꯨꯀꯣ ꯑꯩ ꯅꯪꯕꯨ ꯍꯦꯛ ꯇꯧꯔꯒꯦ ꯍꯥꯏꯔꯒ ꯃꯣꯏꯅ ꯑꯩꯉꯣꯟꯗ ꯇꯧꯔꯛꯈ꯭ꯔꯕ ꯑꯗꯨ ꯀꯣ ꯑꯃꯗꯤ ꯂꯣꯏꯈ꯭ꯔꯦ
ꯑꯣ ꯒ꯭ꯔꯨꯞꯇ ꯈꯔ ꯑꯦꯛꯇꯤꯞ ꯇꯧꯔꯤ ꯑꯗꯨꯝꯃꯥꯏꯅ ꯇꯧꯕꯅꯦ
ꯎꯝ ꯃꯤ ꯍꯧꯖꯤꯛꯇꯤ ꯑꯩ ꯈꯪꯗꯕ ꯉꯛꯇ ꯋꯥꯔꯤ ꯁꯥꯟꯅꯩꯗ
ꯎꯝ ꯄꯩꯁꯥꯕꯨ ꯄꯥꯝꯂꯗꯤ ꯗꯨꯃꯥꯏꯅ ꯇꯥꯎꯟ ꯇꯥꯎꯟꯅꯤꯗ ꯎꯄꯥꯏ ꯂꯩꯇ꯭ꯔꯦ ꯇꯨꯗꯤ ꯏꯀꯥꯏꯔꯗꯤ
ꯅꯨꯄꯥ ꯃꯥꯅꯀꯣ ꯑꯁ ꯅꯪꯗꯤ ꯋꯥꯔꯤ ꯌꯥꯝ ꯁꯥꯟꯅꯕ ꯍꯥꯏꯅꯦ ꯍꯥꯏꯔꯒ ꯑꯩ ꯑꯩ ꯋꯥꯔꯤ ꯇꯕꯅꯤꯅ ꯑꯩꯁꯨꯅꯦ ꯃꯤꯕꯨ ꯁꯥꯟꯅꯔꯗꯤ ꯋꯥꯔꯤ ꯑꯃꯠꯇꯁꯨ ꯊꯣꯛꯇꯦ ꯅꯪꯕꯨ ꯋꯥꯔꯤ ꯁꯥꯔꯒ ꯈꯔ ꯊꯣꯛꯑꯦ ꯍꯥꯏ
ꯃꯔꯥꯛ ꯃꯔꯥꯛꯇ ꯇꯧꯔꯛꯑꯣ ꯍꯥꯏꯅ
ꯑꯥ ꯑꯗꯨꯝ ꯇꯧꯕꯅꯤ ꯍꯧꯖꯤꯛ ꯈꯟꯗꯤ ꯅꯨꯄꯥꯁꯨ ꯂꯩꯕ ꯑꯥ ꯑꯗꯨ ꯍꯥꯟꯅ ꯍꯥꯟꯅꯒꯤ ꯇꯥꯔꯒꯦꯠꯇꯣ
ꯑꯥ
ꯑꯗꯨꯗꯤ ꯍꯧꯖꯤꯛꯅ ꯌꯧꯔꯅꯤ ꯅꯪꯕꯨ ꯑꯩ ꯑꯩꯅ ꯅꯪꯕꯨ ꯀꯣꯜ ꯇꯧꯋꯦꯀꯣ ꯍꯧꯖꯤꯛ ꯑꯗꯨꯗꯤ ꯑꯁꯤꯅ ꯂꯣꯏꯔꯅꯤ
ꯑꯣ ꯃꯣꯏꯗꯣ ꯑꯅꯧꯕ ꯑꯃꯨꯛ ꯍꯥꯞꯀꯦ ꯍꯥꯏꯅ
ꯑꯣ ꯑꯗꯨꯗꯤ ꯑꯗꯨꯗꯤ ꯊꯣꯛꯇ꯭ꯔꯤ ꯎꯝ ꯑꯣ ꯍꯥꯞꯇꯤ ꯍꯥꯞꯇ꯭ꯔꯤꯌꯦꯀꯣ
ꯍꯥꯞꯇ꯭ꯔꯤꯌꯦ ꯍꯣꯏ
ꯑꯁ ꯑꯗꯨꯗꯤ ꯑꯩ ꯅꯪꯉꯣꯟꯗ ꯀꯣꯏꯁꯟ ꯌꯥꯝ ꯂꯩꯕꯅꯦ ꯅꯍꯥꯛ ꯋꯥꯆꯦꯞ ꯑꯗꯨꯒꯨꯝꯕꯗ ꯇꯧꯔꯒ ꯍꯪꯂꯛꯀꯦ ꯍꯧꯖꯤꯛ ꯑꯁꯤꯗ ꯅꯠꯇꯕ ꯑꯩꯗꯤ ꯍꯥꯞꯈ꯭ꯔꯕ꯭ꯔꯥ ꯈꯟꯕꯅꯦꯕ
ꯎꯝ ꯍꯥꯞꯇ꯭ꯔꯤ
ꯑꯧ ꯑꯁ ꯎꯔꯁꯨ ꯎꯝ ꯎꯁꯨ ꯎꯅꯤꯡꯈ꯭ꯔꯦꯗ ꯍꯌꯦꯡ ꯊꯣꯛꯅꯤꯡꯈ꯭ꯔꯤꯗ
ꯈꯣꯢꯁꯨꯅꯦ ꯇ꯭ꯌꯨꯁꯗꯦꯗꯣ ꯉꯥꯏꯕ ꯌꯥꯝ ꯋꯥꯕꯅꯦ
ꯇ꯭ꯌꯨꯁꯗꯦꯗ ꯅꯍꯥꯟꯗꯤ ꯀꯔꯤꯁꯨ ꯉꯥꯏꯅꯤꯡꯉꯥꯏ ꯂꯩꯇꯦꯀꯣ
ꯎꯝ ꯑꯗꯣ ꯇ꯭ꯌꯨꯁꯗꯦꯒ ꯐ꯭ꯔꯥꯏꯗꯦ ꯌꯥꯝ ꯊꯣꯛꯅꯤꯡꯕꯅꯦ ꯍꯦꯟꯗꯥꯛꯇꯦ
ꯇꯣꯉꯥꯟꯈ꯭ꯔꯦ ꯑꯩꯈꯣꯏꯒꯤ ꯃꯍꯥꯎꯁꯦ
ꯑꯗꯨꯅꯦ ꯑꯈꯣꯏꯗꯣ ꯉꯔꯥꯡ ꯐ꯭ꯔꯥꯏꯗꯦꯗ ꯑꯁ ꯑꯃꯨꯛ ꯅꯦꯛꯁ ꯋꯤꯛ ꯇ꯭ꯋꯨꯁꯗꯦ ꯈꯝ ꯅꯤꯡꯈ꯭ꯔꯦꯗ ꯍꯥꯏꯕꯅꯦ ꯑꯈꯣꯏꯁꯨ ꯉꯥꯏꯕꯗ ꯋꯥꯈ꯭ꯔꯦ ꯎꯝ ꯖꯨꯟꯗꯨꯁꯨ ꯉꯁꯤ ꯌꯥꯝ ꯀꯣꯜ ꯇꯧꯔꯛꯑꯣ ꯍꯥꯏꯌꯣꯅ
ꯑꯧ ꯖꯨꯟ ꯉꯁꯤ ꯌꯥꯝ ꯀꯣꯜ ꯄꯥꯏꯌꯣ ꯍꯥꯏꯌꯦ ꯀꯣ ꯄꯥꯏꯌꯣ ꯍꯥꯏꯌꯦ ꯉꯁꯤ ꯌꯥꯝ ꯄꯥꯏꯌꯣ
ꯒ꯭ꯔꯨꯐꯇ ꯈꯔ ꯑꯦꯛꯇꯤꯚ ꯑꯣꯏꯌꯣ ꯍꯥꯏꯌꯣ
ꯃꯥꯁꯦ ꯃꯥꯒꯤ ꯐ꯭ꯔꯦꯟꯁꯤꯡꯁꯦ ꯁꯤ ꯄꯥꯏꯗꯕ ꯃꯥꯜꯂꯦꯅꯦ
ꯎꯝ
ꯑꯃ ꯑꯅꯤꯔꯛꯇ ꯄꯥꯏꯕ ꯃꯥꯗꯤ ꯈꯪꯅꯕ ꯃꯤ ꯅꯠꯇ꯭ꯔꯗꯤ ꯁꯥꯟꯅꯕ ꯋꯕ
ꯑꯣ ꯍꯣꯏ ꯑꯁ ꯀꯂꯨ ꯍꯣꯏꯁꯨ ꯑꯗꯨꯝꯃꯥꯏꯅ ꯍꯥꯏꯌꯦ ꯒ꯭ꯔꯨꯞꯇꯒꯤ ꯃꯤꯗꯣ ꯀꯣꯜ ꯇꯧꯔꯛꯑꯣ ꯍꯥꯏꯌꯣ ꯍꯥꯏꯔꯒ ꯈꯪꯅꯗꯕ ꯃꯤꯁꯤꯡꯗꯤ ꯇꯧꯅꯤꯡꯗꯦ ꯍꯥꯏꯌꯦ ꯑꯗꯨꯝ ꯋꯥꯔꯤ ꯁꯥꯅꯤꯡꯉꯥꯏꯁꯨ ꯂꯩꯇꯦ ꯍꯥꯏꯌꯦ ꯈꯪꯅꯗꯕꯁꯤꯡꯁꯨ ꯑꯗꯨꯝ ꯋꯥꯔꯤ ꯁꯥꯕ ꯅꯨꯡꯉꯥꯏꯌꯦ
ꯎꯝ ꯈꯪꯅꯗꯁꯨ ꯃꯣꯏꯁꯨ ꯒ꯭ꯌꯥꯟ ꯇꯥꯕꯅꯤꯅ ꯀꯣ
ꯗꯨꯝ ꯌꯦꯝꯃꯤꯅꯤꯗ ꯑꯩꯈꯣꯏꯒꯤ ꯇꯦꯁ ꯈꯪꯕ ꯃꯤꯁꯤꯡꯕꯨꯗꯤ ꯑꯗꯨꯝ ꯋꯥꯔꯤ ꯁꯥꯕꯗꯣ ꯌꯥꯏꯗ ꯀꯔꯤꯁꯨ ꯎꯝ
ꯋꯥꯔꯤꯕꯨꯗꯤ ꯑꯗꯨꯝ ꯁꯥꯕ ꯌꯥꯏꯗ ꯐ꯭ꯔꯤꯗ ꯂꯩꯥꯕꯅꯤꯅ ꯍꯟꯗꯛꯇꯤ ꯁꯤꯅ ꯐꯥꯏꯗ ꯊꯕꯥꯛ ꯇꯥꯎꯕ ꯁꯔꯨꯛꯄꯨꯗꯤ
ꯃꯤꯒꯤ ꯃꯈꯥꯗ ꯊꯕꯥꯛ ꯇꯧꯔꯒ ꯉꯔꯥꯡ ꯁꯨ ꯇꯔꯥ ꯁꯨꯕ꯭ꯔꯥ ꯀꯣ ꯁꯨꯗꯕ꯭ꯔꯥ ꯇꯔꯥ ꯁꯨꯨꯔꯝꯅꯤ ꯉꯔꯥꯡꯗꯨ
ꯑꯣ ꯑꯩꯗꯤ ꯃꯉꯥꯔꯥ ꯇꯔꯨꯛꯔꯥ ꯃꯉꯥ ꯇꯔꯨꯛ ꯑꯁꯤꯅ ꯃꯦꯛꯁꯤꯃꯝ ꯑꯣꯏꯕꯅꯦ ꯑꯩꯒꯤ
ꯑꯈꯣꯏꯗꯤ ꯍꯟꯖꯤꯟ ꯍꯟꯖꯤꯟ ꯇꯧꯋꯦ ꯇꯧꯈ꯭ꯔꯗꯤ ꯁꯨꯗ꯭ꯔꯤꯐꯥꯎ
ꯑꯣ ꯐꯩꯅꯦ ꯑꯗꯨꯝ ꯇꯧꯒꯗꯕꯅꯤ
ꯎꯝ
ꯑꯁ ꯑꯩꯅ ꯑꯩꯒꯤ ꯑꯁ ꯅꯨꯄꯥꯕꯨ ꯁꯥꯎꯕꯗꯣ ꯄꯥꯏꯌꯣ ꯍꯥꯏꯔꯒ ꯑꯩꯒꯤ ꯑꯁ ꯃꯥ ꯃꯥꯒꯤ ꯅꯝꯕꯔꯗ ꯀꯔꯤꯅꯣ ꯇꯧ ꯑ ꯈꯔ ꯀꯤꯈ꯭ꯔꯕꯒꯤ ꯑꯦ ꯖꯤꯌꯣ ꯑꯃ ꯑꯩꯅ ꯗꯨꯝ ꯄꯤꯌꯦ ꯈꯣꯏ ꯑꯅꯤ ꯒꯤ ꯅꯝꯕꯔ ꯖꯤꯌꯣ ꯑꯃ ꯂꯩꯕꯗꯣ ꯄꯤꯔꯒ ꯃꯥ ꯁꯨ ꯑꯦꯛꯇꯤꯚꯦꯠ ꯇꯧꯔꯒ ꯑꯩꯅ ꯀꯣꯜ ꯇꯧꯕꯅꯦ ꯑꯗꯨ ꯀꯣꯜꯗꯣ ꯑꯦ ꯀꯣꯜ ꯇꯧꯔꯛꯀꯦꯀꯣ ꯅꯪ ꯄꯤꯛꯇꯧꯀꯣ ꯍꯥꯏꯔꯒ ꯀꯣꯜ ꯊꯝꯒꯅꯨ ꯀꯣ ꯍꯥꯏꯔꯒ ꯀꯣꯜ ꯇꯧꯋꯦ ꯃꯤꯅꯤꯠ ꯑꯃ ꯔ ꯑꯅꯤꯔ ꯋꯥꯔꯤ ꯁꯥꯔꯒ ꯑꯁ ꯑꯩ ꯇꯜꯂꯦ ꯇꯜꯂꯦ ꯇꯜꯂꯦ ꯊꯝꯈ꯭ꯔꯒꯦ ꯍꯥꯏꯅ
ꯑꯣ ꯑꯩꯉꯣꯟꯗꯁꯨ ꯉꯔꯥꯡ ꯉꯔꯥꯡꯒ ꯅꯍꯥꯟꯗꯣ ꯍꯥꯡꯉꯦ ꯑꯗ ꯑꯁꯤꯒꯤ ꯃꯔꯝꯗ ꯑꯗꯨꯒꯤ ꯑꯩꯅ ꯑꯄꯥꯏꯒꯤ ꯗꯨ ꯄꯥꯏꯕꯤ ꯌꯥꯅꯤ ꯍꯥꯏꯈꯤꯕ
ꯑꯥ
ꯄꯥꯏꯗꯤꯁꯨ ꯄꯥꯏꯕ ꯌꯥꯅꯤ ꯑꯗꯨ